ꯎꯝ ꯍꯜꯂꯣ ꯇꯥꯕ꯭ꯔꯣ ꯇꯥꯗꯦ ꯈꯔ ꯀꯟꯅ ꯉꯥꯡꯉꯣ ꯀꯩꯒꯤ
ꯇꯥꯗꯦ ꯍꯥꯏ ꯁꯤ ꯅꯨꯄꯥꯖꯦ ꯆꯩ ꯂꯥꯛꯑꯅꯤꯀꯣ
ꯀꯔꯤ ꯆꯩꯔꯣ ꯂꯤꯆꯩꯔꯣ
ꯆꯩ ꯂꯥꯛꯅꯦ ꯆꯩ ꯑꯁꯥꯡꯕꯁꯦ ꯆꯩꯗꯣ
ꯐꯧ ꯀꯪ ꯐꯧ ꯐꯧꯔꯤꯀꯥꯟꯗꯨ ꯌꯦꯟꯕꯨ ꯑꯗꯨꯅꯦ ꯇꯥꯟꯊꯣꯛꯅꯤꯡꯉꯥꯏ ꯆꯩꯗꯨ ꯑꯣꯏꯕ꯭ꯔꯥ ꯍꯥ ꯐꯧ ꯐꯧꯔꯤꯀꯥꯟꯗ ꯌꯦꯟ ꯂꯥꯛꯇꯅꯕ ꯌꯦꯟꯕꯨ ꯁꯪ ꯁꯪꯉꯒ ꯆꯩ ꯄꯥꯏ ꯆꯩ ꯄꯥꯏꯔꯒ ꯌꯦꯟꯕꯨ ꯁꯪꯉꯤꯟꯅ
ꯑꯗꯨꯅꯦ
ꯑꯗꯨ ꯆꯩꯗꯨ ꯑꯣꯏꯗꯣꯏꯔꯣ ꯍꯥꯏꯕ
ꯍꯣꯏ ꯍꯣꯏ ꯑꯗꯨ ꯆꯩꯗꯣ ꯑꯣꯏꯗꯣꯏꯅꯤ
ꯗꯣ ꯑꯣꯏꯗꯣꯏꯅꯤ ꯎꯝ ꯑꯗꯨꯗꯤ ꯆꯥꯕ ꯍꯥꯎꯕꯅꯦ ꯀꯩ ꯃꯊꯦꯜ ꯆꯥꯔꯒꯦ ꯉꯁꯤ ꯊꯔꯣꯏ ꯊꯣꯡꯕ ꯆꯥꯏ
ꯏꯁ ꯍꯥꯎꯅꯤ
ꯏꯁ ꯍꯥꯎꯔꯅꯤꯍꯦ ꯗꯨꯗꯤ ꯅꯪꯅ ꯊꯣꯡꯗꯕꯅꯤꯅ ꯑꯩ ꯆꯥꯗꯦ ꯍꯥꯎꯇꯦ
ꯍꯣꯏ
ꯍꯣꯏ ꯍꯣꯏ
ꯑꯗꯨꯝ ꯑꯣꯏꯔꯝꯅꯤ ꯊꯣꯡꯕꯤꯒꯦ ꯊꯣꯡꯕꯤꯒꯦ ꯂꯥꯛꯑꯣ
ꯏꯁ ꯂꯥꯛꯑꯣ ꯍꯥꯏꯌꯦ ꯅꯪ ꯑꯩ ꯂꯥꯛꯀꯦ ꯍꯥꯏꯗ꯭ꯔꯒ ꯂꯥꯛꯑꯣ ꯍꯥꯏꯌꯦ ꯑꯩ ꯑꯩ ꯀꯃꯥꯏꯟ ꯅꯨꯄꯤ ꯃꯌꯨꯝꯗ ꯆꯠꯇꯣꯏꯅꯣ ꯅꯨꯄꯥꯅꯦ
ꯑꯠ ꯑꯗꯨ ꯆꯠꯄ ꯌꯥꯏꯗꯅ ꯅꯨꯄꯥꯅ ꯂꯥꯛꯀꯗꯕ ꯅꯠꯇ꯭ꯔꯣ ꯅꯨꯄꯤꯅ ꯂꯥꯛꯀꯗꯕ꯭ꯔꯥ
ꯄꯤꯅ ꯂꯥꯛꯀꯗꯕꯅꯦ
ꯏꯁ ꯆꯠꯂꯣꯍꯦ ꯅꯪꯁꯨ ꯑꯁ ꯑꯗꯨꯗꯤ ꯍꯦꯟꯃꯟꯗ꯭ꯔꯣ ꯑꯗꯨꯗꯤ ꯅꯪꯁꯦ ꯅꯨꯄꯤ ꯑꯥ ꯅꯨꯄꯤ ꯑꯥ ꯀꯩ ꯍꯥꯏꯁꯤꯔꯥ ꯀꯟꯕ ꯅꯨꯄꯤ ꯄꯥꯝꯕ ꯃꯥꯜꯂꯦ ꯑꯗꯨꯅꯦ ꯅꯪꯁꯦ ꯅꯨꯞ
ꯅꯨꯄꯤꯅ ꯅꯨꯄꯤꯅ ꯍꯥꯥ
ꯎꯝ ꯌꯥꯝ ꯍꯥꯏꯔꯒ ꯀꯩꯁꯨꯝ ꯍꯥꯏꯗꯦ ꯕꯣꯔꯥ ꯑꯅꯤ ꯑꯍꯨꯝ ꯍꯥꯏꯔ ꯀꯩꯁꯨꯝ ꯍꯥꯏꯗꯦ ꯍꯥ ꯍꯨꯝ ꯇꯥꯕ꯭ꯔꯣ
ꯑꯩꯁ ꯕꯣꯔꯥ ꯑꯅꯤ ꯑꯍꯨꯝ ꯍꯥꯏꯔ ꯅꯪꯅ ꯀꯩꯝꯇ ꯍꯥꯏꯗꯦ ꯍꯣꯏ ꯅꯆꯤꯟ ꯌꯥꯝ ꯊꯤꯌꯦ ꯅꯪ ꯀꯗꯔ ꯀꯗꯔ ꯀꯗꯔ ꯃꯄꯤ
ꯑꯗꯣ ꯀꯃꯥꯏ ꯃꯥꯏ ꯇꯧꯔꯤ ꯉꯁꯤꯗꯤ ꯇꯥꯕ꯭ꯔꯣ ꯇꯥꯕ꯭ꯔꯣ ꯍꯦꯃꯥ